ꯇꯌꯦ ꯇꯥꯔꯦ ꯑꯣ ꯅꯣꯡꯆꯤꯛ ꯀꯟꯅ ꯆꯨꯔꯤ ꯑꯩꯈꯣꯏꯁꯤ ꯅꯣꯡꯁꯤ ꯍꯩꯗꯒꯩ ꯆꯨꯔꯤ ꯉꯁꯥꯏ ꯄꯨꯡ ꯀꯩꯅꯣꯗꯒꯤ ꯆꯨꯈꯠꯂꯛꯄꯅꯦ ꯇꯔꯥ ꯑꯗꯨ꯭ꯋꯥꯏꯗ ꯆꯨꯈꯠꯂꯛꯄꯅꯦ ꯍꯧꯖꯤꯛꯐꯥꯎ ꯂꯦꯞꯂꯦ ꯇꯧꯔꯤꯁꯦ ꯑꯗꯨꯅ ꯃꯈꯣꯟꯁꯤꯁꯨ ꯁꯦꯡꯅ ꯇꯥꯏ ꯇꯥꯗꯦ ꯈꯪꯗꯣꯏꯅ ꯃꯣꯏꯗꯨꯗꯤ ꯅꯣꯡ ꯆꯨꯗꯕ꯭ꯔ ꯍꯧ ꯆꯤꯛꯀꯥꯟꯇꯥꯗꯤ ꯃꯥꯏꯟ ꯇꯧꯔꯣꯏꯒꯦ
ꯑꯩꯈꯣꯏꯁꯨ ꯅꯣꯡ ꯆꯨꯏ ꯅꯣꯡ ꯀꯟꯅ ꯃꯪꯉꯦ ꯉꯁꯥꯏꯗꯩ ꯆꯨꯔꯝꯃꯦ ꯇꯧꯔꯤꯁꯦ ꯉꯁꯤꯒꯤ ꯅꯨꯡꯁꯥ ꯃꯁꯛꯄꯨ ꯎꯗ꯭ꯔꯦꯗ ꯇꯧꯔꯤꯁꯦ ꯅꯨꯡꯁꯥ ꯃꯁꯛ ꯎꯗ꯭ꯔꯃꯤꯅ ꯐꯤꯔꯣꯟꯒꯥꯁꯦ ꯑꯝꯇ ꯀꯪꯕ ꯖꯠ ꯅꯠꯇꯔꯦ ꯇꯧꯔꯤꯁꯦ ꯑꯗꯨꯅ ꯅꯣꯡꯖꯤ ꯍꯦꯛꯇ ꯂꯦꯞꯇꯕꯤꯗ ꯐꯖꯅ ꯍꯩꯗꯔꯦ ꯅꯣꯡꯖꯨ ꯄꯟꯊꯥ ꯑꯣꯏꯕꯁꯤꯗꯗꯤ ꯇꯧꯔꯤꯁꯦ ꯍꯣꯏꯅꯦ ꯅꯣꯏꯒꯤꯗꯨ ꯅꯣꯡ ꯆꯨꯔꯗꯤ ꯆꯠꯊꯣꯛ ꯆꯠꯁꯤꯟꯗꯤ ꯅꯨꯡꯉꯥꯏꯔꯝꯃꯔꯣꯏ
ꯍꯣꯏ ꯂꯝꯕꯤꯔꯥꯏ ꯂꯩꯈꯣꯝꯗꯤ ꯈꯔ ꯊꯣꯛꯑꯦ ꯑꯗꯣ ꯐꯕ ꯑꯃꯅ ꯉꯔꯥꯡ ꯅꯍꯥꯟ ꯑꯥꯏ ꯀꯩꯊꯦꯜꯒꯤ ꯂꯝꯕꯤ ꯅꯥꯀꯟ ꯃꯈꯩꯗꯨꯗꯤ ꯂꯣꯏꯅ ꯁꯦꯝꯈ꯭ꯔꯦꯕ ꯑꯗꯨꯅꯗꯤ ꯅꯨꯡꯉꯥꯏꯔꯦ ꯆꯠꯄ ꯈꯣꯠꯄꯗꯕꯨꯗꯤ ꯑꯁ ꯑꯩꯁꯨ ꯐꯤ ꯁꯨꯒꯦ ꯈꯟꯕꯅꯦ ꯇꯞ ꯑꯃꯃꯨꯛ ꯂꯩꯕꯅꯦ ꯉꯔꯥꯡ ꯅꯍꯥꯟꯗꯩ ꯊꯕꯛ ꯆꯠꯄꯒꯤ ꯑꯩꯁꯦ ꯐꯤ ꯁꯨꯕ ꯉꯝꯗꯕ ꯑꯗꯨꯅ ꯍꯣꯏ ꯁꯨꯒꯦ ꯇꯧꯕꯅꯦ ꯑꯗꯨꯕꯨ ꯎꯄꯥꯏ ꯂꯩꯇꯦ ꯍꯧꯖꯤꯛ ꯅꯣꯡ ꯇꯥꯁꯤꯜꯂꯀꯥꯟꯗꯗꯤ ꯐꯤꯁꯨ ꯀꯝꯃꯣꯏ ꯐꯤꯁꯨ ꯃꯅꯝ ꯆꯦꯟꯅꯤ ꯇꯧꯔꯤꯁꯦ ꯑꯗꯨꯅ ꯐꯤꯁꯨꯗꯕꯤ ꯂꯩꯔꯦ ꯍꯧꯖꯤꯛ ꯅꯝꯁꯤꯜꯂ ꯂꯩꯔꯦ ꯊꯕꯛꯇꯤ ꯆꯠꯇ ꯌꯥꯗꯕꯅ ꯆꯠꯂ ꯅꯤ ꯑꯗꯩ ꯐꯤ ꯃꯈꯩꯗꯨꯁꯨ ꯁꯦꯠꯇꯦ ꯌꯥꯗꯕꯅꯤ ꯁꯦꯠꯇꯧꯔꯤꯗꯨ ꯀꯔꯤ ꯁꯦꯠꯇꯣꯏꯅꯣ ꯈꯪꯗ꯭ꯔꯦ ꯍꯌꯦꯡꯗꯤ ꯇꯧꯕꯗꯕꯨ ꯍꯌꯦꯡꯗꯨ ꯑꯃꯨꯛ ꯅꯣꯡꯃꯥꯏꯖꯤꯡ ꯂꯩꯈ꯭ꯔꯅꯤꯅ ꯈꯔꯗꯤ ꯐꯔꯦ ꯑ ꯁꯣꯝꯒꯤ ꯊꯕꯛ ꯆꯠꯄ ꯈꯣꯠꯄ ꯀꯃꯥꯏꯅ ꯇꯧꯔꯤꯒꯦ ꯍꯧꯖꯤꯛꯀꯥꯟꯗꯤ
ꯊꯕꯛꯁꯤ ꯑꯩꯒꯤꯁꯤ ꯍꯧꯖꯤꯛ ꯁꯨꯇꯤ ꯄꯤꯕꯒꯤ ꯃꯇꯥꯡ ꯑꯣꯏꯔꯤ ꯑꯩꯁꯨ ꯃꯊꯪ ꯍꯞꯇꯥꯗꯕꯨꯗꯤ ꯆꯠꯄꯕꯨꯗꯤ ꯍꯧꯔꯅꯤ ꯑꯗꯨꯕꯨ ꯍꯟꯗꯛ ꯍꯞꯇꯥꯁꯤꯗꯤ ꯆꯠꯇꯕꯅꯤꯅ ꯑꯩꯒꯤꯗꯤ ꯈꯔ ꯐꯔꯦ ꯍꯥꯏꯇꯥꯔꯦ ꯅꯣꯡꯖꯨ ꯅꯣꯡꯒ ꯇꯥꯕꯁꯤꯗꯀꯣ ꯅꯣꯡ ꯇꯥꯕꯁꯤ ꯊꯕꯛ ꯂꯦꯞꯄꯁꯤ ꯐꯔꯤꯅꯤ ꯃꯁꯥꯒꯤ ꯁꯨ ꯇꯤ ꯄꯤꯔꯝꯕꯁꯤ ꯑꯖ ꯅꯠꯇ꯭ꯔꯗꯤꯀꯣ ꯊꯕꯛ ꯆꯠꯀꯗꯕ ꯇꯧꯜꯂꯦꯕ ꯃꯄꯥꯟ ꯊꯣꯛꯀꯗꯕ ꯑꯩꯗꯤ ꯅꯣꯡ ꯇꯥꯕꯗ ꯄꯤ ꯄꯥꯠ ꯄꯤꯛ ꯄꯥꯠ ꯆꯠꯄꯁꯦ ꯏꯁꯥꯁꯦ ꯍꯦꯛꯇꯁꯨ ꯅꯥꯒꯜꯂꯦꯕ ꯇꯧꯔꯤꯁꯤ ꯅꯣꯡ ꯈꯤꯇꯪꯒꯤ ꯆꯣꯠꯂꯨꯔꯕ ꯑꯗ ꯏꯁꯥꯁꯦ ꯈꯤꯇꯪꯒꯤ ꯅꯤꯡꯊꯝ ꯆꯟꯈ꯭ꯔꯕ ꯑꯗꯨꯝ ꯀꯩꯅꯣꯗꯨꯗꯒꯤ ꯅꯨꯃꯤꯗꯥꯡ ꯑꯗꯨꯗꯒꯤ ꯈꯅꯥꯎ ꯅꯥꯕ ꯑꯗꯒꯤ ꯀꯩꯅꯣ ꯇꯧꯔꯛꯄ ꯏꯁꯥꯁꯤ ꯅꯨꯡꯉꯥꯏꯇꯕ ꯑꯗꯨꯃꯥꯏꯅ ꯍꯧꯔꯛꯑꯅꯤ ꯑꯗꯒꯤꯗꯤ ꯍꯦꯛꯇ ꯑꯅꯥꯕ ꯑꯣꯟꯕ ꯍꯥꯏꯕ ꯑꯗꯣ ꯍꯦꯛꯇ ꯑꯣꯏꯌꯦꯕ ꯇꯧꯔꯤꯁꯦ ꯑꯗꯣ ꯑꯩꯒꯤꯁꯨꯅꯤ ꯐꯤꯔꯣꯟꯁꯦ ꯃꯨꯡꯄꯥꯛ ꯐꯤꯗꯛꯇꯒꯤ ꯑꯗꯒꯤ ꯐꯤ ꯑꯇꯣꯞꯄ ꯑꯩꯒꯤ ꯇꯤ ꯁꯥꯔꯠꯇꯒꯤ ꯈꯣꯡꯒꯥꯎ ꯀꯔꯤ ꯀꯔꯤ ꯈꯔ ꯁꯨꯕꯅꯤ ꯇꯧꯔꯤꯁꯦ ꯑꯗꯨ ꯅꯣꯡꯁꯤ ꯇꯥꯕꯅ ꯃꯔꯝ ꯑꯣꯏꯔꯒꯕ ꯐꯖꯅ ꯀꯪꯕ ꯉꯝꯗꯦ ꯇꯧꯔꯤꯁꯤꯁꯦ ꯑꯗꯨꯅ ꯃꯅꯝꯁꯤꯁꯨ ꯅꯝꯒꯦ-ꯅꯝꯒꯦ ꯇꯧꯔꯛꯄꯗꯒꯩ ꯑꯩꯅ ꯃꯅꯝ ꯅꯝꯗꯕꯅꯤ ꯍꯥꯏꯔꯒ ꯅꯨꯡꯁꯤꯅꯕ ꯃꯅꯝ ꯅꯨꯡꯁꯤꯅꯕ ꯃꯍꯤ ꯑꯃ ꯂꯩꯕꯗꯨ ꯈꯔ ꯍꯥꯞꯆꯤꯟꯕꯅꯤ ꯑꯗꯨ ꯍꯥꯞꯆꯤꯜꯂꯒ ꯇꯧꯕ ꯇꯧꯔꯒ ꯏꯁꯇꯤꯗꯨ ꯇꯧꯊꯣꯛꯑꯒ ꯀꯪꯍꯟꯈꯤꯗ꯭ꯔꯗꯤ ꯌꯥꯔꯣꯏ ꯇꯧꯔꯤꯁꯦ ꯑꯗꯨ ꯅꯪꯁꯨ ꯈꯔ ꯃꯅꯝ ꯅꯨꯡꯁꯤꯅꯕꯗꯨ ꯈꯔ ꯍꯥꯞꯆꯤꯜꯂꯒ ꯑꯗꯨꯃꯥꯏꯅ ꯇꯧꯅꯩ ꯅꯣꯏꯗꯤ ꯋꯥꯆꯤꯡ ꯃꯦꯆꯤꯟꯁꯨ ꯂꯩꯔꯝꯅꯤ ꯋꯥꯆꯤꯡ ꯃꯦꯆꯤꯟꯟꯅ ꯈꯔ ꯀꯣꯛ ꯎꯉ ꯀꯩꯅꯣꯇꯪ ꯀꯪꯍꯜꯂꯣ ꯑꯗꯨ ꯀꯪꯍꯜꯂꯒ ꯅꯪꯅ ꯑꯃꯨꯛ ꯏꯁꯇꯤ ꯅꯝꯊꯣꯛꯑꯗꯤ ꯊꯣꯏꯅꯁꯨ ꯃꯅꯝ ꯅꯃꯣꯏꯗ
ꯍꯣꯏ ꯋꯥꯆꯤꯡ ꯃꯦꯆꯤꯟ ꯂꯩꯌꯦ ꯑꯗꯨꯗ ꯁꯨ ꯑꯅꯝꯕꯅ ꯁꯨꯔꯤꯅꯦ ꯑꯗꯨꯒ ꯀꯩꯅꯣ ꯃꯅꯝ ꯅꯝꯗ ꯃꯅꯝ ꯅꯨꯡꯁꯤꯅꯕꯗꯣ ꯈꯔ ꯈꯔ ꯍꯥꯞꯄꯦ ꯑꯗꯨꯒ ꯁꯨꯔꯤ ꯅꯠꯇ꯭ꯔꯗꯤ ꯍꯧꯖꯤꯛꯀꯥꯟꯁꯦ ꯅꯨꯃꯤꯠ ꯅꯤꯅꯤ ꯍꯨꯝꯅꯤ ꯃꯔꯤꯅꯤ ꯑꯃ ꯆꯪꯉꯦꯕ ꯀꯩꯅꯣ ꯇꯧꯍꯧꯗ꯭ꯔꯗꯤ ꯀꯪꯍꯜꯍꯧꯗ꯭ꯔꯗꯤ ꯑꯗꯨꯗ ꯃꯦꯆꯤꯟꯅ ꯈꯔꯒ ꯀ ꯀꯪꯍꯜ ꯂꯧꯔꯒ ꯁꯨꯕ ꯇꯧꯔꯤꯁꯦ ꯑꯁ ꯈꯪꯗꯦ ꯇꯧꯔꯤꯁꯦ ꯅꯣꯡꯁꯤꯁꯨ ꯀꯟꯁꯤꯜꯂꯛꯏ ꯈꯣꯟꯖꯦꯜꯁꯤ ꯁꯦꯡꯅ ꯇꯥꯕ ꯇꯥꯗ꯭ꯔꯥ ꯈꯪꯗꯦꯅ ꯑꯩꯅꯗꯤ ꯈꯤꯇꯪ ꯇꯥꯕꯗꯤ ꯅꯨꯡꯉꯥꯏꯇ꯭ꯔꯦ ꯅꯃꯣꯟꯒꯤ ꯈꯣꯟꯖꯦꯜꯗꯣ ꯍꯥꯏꯔꯗꯤ ꯅꯣꯡ ꯌꯥꯝ ꯀꯟꯖꯤꯜꯂꯛꯑꯦꯕ ꯑꯩꯈꯣꯏ ꯁꯋꯥꯏꯁꯦ ꯃꯤ ꯃꯈꯩꯁꯨ ꯑꯩ ꯑꯗꯨ ꯂꯝꯕꯤ ꯅꯥꯀꯟꯗ ꯂꯩꯌꯦ ꯂꯩꯕꯕꯨꯗꯤ ꯌꯨꯝ ꯆꯪꯍꯧꯗ꯭ꯔꯕ ꯅꯣꯡ ꯇꯥꯕꯅ ꯍꯥꯟꯈ꯭ꯔꯕ ꯑ ꯌꯨꯝ ꯃꯤ ꯃꯈꯩꯁꯨ ꯁꯥꯇꯤꯟ ꯄꯥꯏꯔ ꯄꯥꯏꯔ ꯊꯣꯛꯅꯔꯛꯏ ꯅꯣꯡ ꯃꯔꯥꯛꯁꯤꯗ ꯉꯥ ꯐꯥꯕ ꯌꯥꯎ ꯑꯗꯒꯤ ꯀꯩꯊꯦꯜ ꯆꯠꯈꯤꯕ ꯌꯥꯎ ꯇꯧꯔꯤ ꯃꯌꯥꯝꯁꯤ ꯑꯗꯣ ꯅꯪꯕꯨ ꯌꯨꯝꯗꯒ ꯊꯣꯛꯂꯛꯑꯔꯣꯏꯗ꯭ꯔꯣ ꯍꯧꯖꯤꯛꯀꯥꯟꯁꯤꯕꯨ ꯁꯨꯇꯤ ꯐꯪꯗꯕ꯭ꯔꯥ ꯅꯠꯇ꯭ꯔꯒꯅ ꯅꯪꯒꯤ ꯁꯨꯇꯤ ꯀꯔꯝ ꯀꯥꯟꯗ ꯐꯪꯒꯦ ꯌꯨꯝꯗ ꯊꯣꯂꯛꯑꯗꯤ ꯑꯃꯇ ꯄꯨꯟꯁꯤꯗꯅ
ꯌꯥꯏ ꯌꯥꯏ ꯁꯨꯇꯤꯁꯤ ꯊꯣꯛ ꯍꯧꯖꯤꯛꯀꯤꯗꯤ ꯊꯣꯂꯛꯀꯗꯕ ꯃꯇꯝꯁꯤꯗꯤ ꯈꯪꯗ꯭ꯔꯤ ꯑꯗꯨꯕꯨ ꯆꯍꯤꯁꯤꯒꯤ ꯃꯅꯨꯡꯁꯤꯗ ꯁꯣꯏꯗꯅ ꯊꯣꯛꯇꯤ ꯊꯣꯂꯛꯀꯅꯤ ꯑꯗꯨ ꯊꯂꯛꯀꯥꯟꯗ ꯄꯨꯟꯁꯤ ꯌꯥꯏ ꯑꯗꯨꯝ ꯃꯌꯥꯝ ꯁꯣꯏꯗꯅ ꯄꯨꯟꯁꯤ ꯑꯩꯈꯣꯏꯒꯤ ꯀꯥꯡꯕꯨ ꯃꯈꯩꯗꯨ ꯄꯨꯂꯞ ꯄꯨꯟꯁꯤꯟꯅꯔ ꯑꯣ ꯄꯨꯟꯗꯕ ꯀꯨꯏꯔꯦꯕ ꯂꯣꯏꯅ ꯃꯁꯥ ꯃꯁꯥꯒꯤ ꯃꯊꯧ ꯆꯠꯅꯈꯤꯕꯗ ꯑꯗꯨꯅ ꯍꯌꯦꯡ ꯑꯩꯈꯣꯏ ꯌꯨꯝꯗ ꯊꯣꯛꯂꯛꯀꯥꯟꯗ ꯑꯩꯈꯣꯏ ꯑꯌꯥꯕ ꯈꯔ ꯑꯗꯨꯃꯥꯏꯅ ꯄꯨꯟꯁꯤ ꯇꯧꯔꯤꯁꯤ ꯅꯣꯡꯁꯤꯁꯨ ꯃꯥꯒꯤ ꯅꯣꯡꯖꯨ ꯄꯟꯊꯥ ꯍꯥꯏꯗꯨ ꯑꯣꯏꯕꯅꯤꯅ ꯑꯩꯈꯣꯏꯅ ꯊꯤꯡꯉꯨꯕ ꯉꯝꯕ ꯅꯠꯇꯦꯅꯦ ꯇꯧꯔꯤꯁꯦ ꯑꯗꯣ ꯑꯃꯔꯣꯝꯗ ꯂꯧꯃꯤ ꯃꯈꯩꯅꯗꯤ ꯍꯔꯥꯎꯔꯤꯕꯅꯤ ꯇꯧꯔꯤꯁꯦ ꯑꯩꯈꯣꯏꯅꯕꯨ ꯁꯨꯝ ꯂꯝꯕꯤ ꯆꯠꯊꯣꯛ ꯆꯠꯁꯤꯟ ꯅꯨꯡꯉꯥꯏꯖꯗꯦ ꯑꯗꯒꯤ ꯐꯤꯔꯣꯜ ꯀꯪꯗꯦ ꯍꯥꯏꯔꯒ ꯁꯨꯝ ꯍꯥꯏꯖꯕꯒꯤ ꯋꯥꯅꯤ ꯂꯧꯃꯤ ꯃꯈꯩꯗꯤ ꯅꯣꯡ ꯇꯥꯗ꯭ꯔꯗꯤ ꯀꯞꯇꯣꯔꯤꯅꯤ ꯍꯥꯏꯕ ꯍꯥꯏꯗꯤ ꯆꯍꯤꯗꯨꯃꯒꯤ ꯆꯥꯅꯕ ꯄꯣꯠꯊꯣꯛ ꯍꯥꯏꯔꯤꯁ ꯁꯤ ꯅꯣꯡꯗꯨꯅ ꯇꯥꯔꯒ ꯐꯧꯗꯨꯗꯒꯤ ꯆꯦꯡ ꯆꯥꯛꯇꯣ ꯂꯣꯛꯑꯒ ꯑꯗꯨꯃꯥꯏꯅ ꯆꯥꯗꯣꯔꯤꯅꯤ ꯏꯃꯨꯡꯗꯨ ꯄꯨꯗꯣꯔꯤꯕꯅꯤ ꯄꯩꯁꯥꯗꯣ ꯑꯗꯨꯗꯒꯤ ꯂꯥꯛꯇꯣꯔꯤꯕꯅꯤꯗꯣ ꯑꯗꯨꯗꯨꯅ ꯅꯣꯡꯁꯤꯗꯤ ꯃꯥꯒꯤ ꯃꯇꯝ ꯑꯣꯏꯔꯗꯤ ꯆꯨꯖꯁꯅꯨ ꯍꯥꯏꯅ ꯑꯗꯨꯃꯥꯏꯅꯗꯤ ꯈꯜꯂꯤ ꯑꯩ ꯂꯧꯃꯤ ꯃꯈꯩꯒꯤꯕꯨꯗꯤ ꯈꯜꯂꯒ
ꯅꯣꯡꯁꯤꯁꯨ ꯍꯣꯏ ꯑꯗꯨ ꯆꯨꯝꯗꯤ ꯆꯨꯝꯃꯦ ꯅꯪ ꯍꯥꯏꯗꯣ ꯅꯣꯡ ꯇꯥꯕ ꯃꯇꯝꯅꯤꯅ ꯆꯨꯕꯗ ꯑꯗꯨꯝ ꯗꯔꯀꯥꯔ ꯑꯣꯏ ꯀꯩꯒꯤꯅꯣ ꯇꯥꯔꯗꯤ ꯑꯩꯈꯣꯏ ꯁꯤꯒꯤꯗꯤ ꯑꯃꯨꯣ ꯏꯊꯩ ꯂꯧꯈꯣꯡ ꯍꯥꯏꯁꯦ ꯌꯥꯝ ꯁꯦꯝꯕ ꯃꯐꯝꯁꯨ ꯂꯩ ꯌꯥꯝ ꯁꯦꯝꯗꯕ ꯃꯐꯝ ꯂꯩ ꯁꯣꯏꯗꯅ ꯁꯦꯝꯗꯕ ꯃꯐꯝꯁꯨ ꯂꯩ ꯑꯅꯝꯕꯅꯁꯨꯨꯅꯦꯕꯀꯣ ꯑꯩꯅ ꯁꯨꯝ ꯎꯕꯁꯦ ꯆꯤꯡꯌꯥ ꯇꯝꯌꯥ ꯑꯩꯈꯣꯏ ꯑꯩꯅ ꯁꯨꯝ ꯆꯠꯂꯨꯕ ꯃꯈꯩꯗ ꯎꯕꯁꯦ ꯅꯣꯡꯗ ꯑꯗꯨꯝ ꯃꯈꯥ ꯅꯣꯡꯒꯤ ꯃꯈꯥ ꯄꯣꯜꯂꯒ ꯑꯗꯨꯝ ꯀꯩꯅꯣ ꯇꯧꯋꯦꯕ ꯂꯧ ꯎꯑꯦꯕ ꯍꯥꯏꯗꯤ ꯏꯊꯩ ꯂꯧꯈꯣꯡ ꯐꯖꯅ ꯂꯩꯇꯕ ꯑꯗꯒꯤ ꯍꯧꯖꯤꯛꯇꯤ ꯆꯤꯡ ꯍꯥꯏꯔꯣ ꯏꯁꯤꯡ ꯑꯗꯨꯝ ꯂꯦꯞꯇꯕꯤ ꯆꯦꯟꯖꯔꯛꯀꯗꯕꯗꯣ ꯎ ꯋꯥ ꯍꯧꯗ꯭ꯔꯕꯅꯤꯅ ꯑꯗꯨꯝ ꯆꯤꯡꯁꯨ ꯃꯔꯨ ꯂꯣꯏ ꯀꯣꯛꯑꯕꯅꯤꯅ ꯍꯧꯖꯤꯛꯇꯤ ꯑꯗꯨꯅ ꯏꯁꯤꯡꯁꯦ ꯌꯥꯝ ꯋꯥꯕꯅꯤꯅ ꯂꯧ ꯁꯤꯡꯎꯨ ꯃꯣꯏ ꯑꯗꯨ ꯀꯦꯅꯦꯜꯒꯨꯝꯕꯗꯒꯤ ꯏꯁꯤꯡ ꯆꯥꯕ ꯍꯥꯏꯗꯨꯗꯤ ꯀꯩꯁꯨ ꯐꯪꯗ꯭ꯔꯦꯕ ꯑꯗꯨꯅ ꯑꯩꯅ ꯁꯨꯝ ꯎ ꯀꯥꯟꯗ ꯑꯁꯨꯝ ꯑꯥ ꯃꯨꯁ ꯇꯨꯅꯦꯝꯕꯝ ꯁꯥꯏꯠ ꯂꯣꯝꯒꯤ ꯑꯩꯅ ꯎꯕ ꯃꯈꯩ ꯍꯥꯏꯗꯤ ꯂꯧ ꯃꯈ ꯉꯁꯥꯏ ꯎꯕ ꯃꯈꯩꯗꯣ ꯃꯣꯏꯗꯨꯗꯤ ꯑꯅꯝꯕꯅ ꯏꯊꯩ ꯂꯧꯈꯣꯡ ꯂꯩꯇꯦꯕ ꯑꯗꯨꯝ ꯅꯣꯡꯗꯗꯒꯤ ꯇꯥꯔꯒ ꯅꯣꯡꯒꯤ ꯏꯁꯤꯡꯅ ꯇꯧꯔꯒ ꯑꯗꯨꯃꯥꯏꯅ ꯇꯧ ꯂꯧ ꯎꯕꯅꯤꯅ ꯌꯥꯝ ꯋꯥꯅ ꯎꯕꯅꯦ ꯃꯣꯏꯗꯤ ꯑꯗꯨꯅ ꯅꯣꯡ ꯇꯥꯕꯁꯤꯕꯨꯗꯤ ꯐꯩ ꯍꯥꯏꯗꯤ ꯍꯣꯏ ꯀꯩꯅꯣ ꯇꯧ ꯖꯨꯟ ꯖꯨꯂꯥꯏꯁꯤ ꯑꯣꯏꯕꯅꯤꯅ ꯍꯧꯖꯤꯛꯇꯤ ꯑꯃꯨꯛ ꯏꯉꯥ ꯍꯥꯏꯗꯣ ꯉꯥꯒꯤ ꯅꯣꯡꯃꯥꯏꯗꯣ ꯇꯧ ꯑꯣꯏꯕꯅꯤꯅ ꯈꯔꯗꯤ ꯐꯩ ꯁꯤꯅꯕꯨꯗꯤ ꯂꯧ ꯍꯌꯦꯡ ꯄꯥꯟꯗꯣꯔꯤꯕꯅꯤ ꯅꯠꯇ꯭ꯔꯒꯗꯤ ꯑꯩꯈꯣꯏꯅ ꯍ ꯍ ꯅꯨꯡꯉꯥꯏꯇꯦ ꯍꯥꯏꯔꯁꯨ ꯈꯔ ꯈꯥꯡꯃꯤꯟꯅ ꯇꯥꯔꯦ ꯍꯣꯏ
ꯃꯥꯅꯤ ꯃꯥꯅꯤ ꯇꯧꯔꯤꯁꯤ ꯑꯩꯈꯣꯏꯒꯤ ꯏꯊꯩ ꯂꯩꯈꯣꯡ ꯐꯖꯅ ꯂꯩꯇꯕ ꯑꯗꯒꯤ ꯑꯩꯈꯣꯏ ꯏꯁꯤꯡꯒꯤ ꯂꯝꯕꯤꯁꯤ ꯐꯖꯅ ꯂꯩꯇꯕ ꯗꯥꯝ ꯊꯩꯒꯣꯡ ꯑꯗꯒꯤ ꯐꯖꯅ ꯂꯩꯇꯕ ꯃꯐꯝꯗꯗꯤ ꯂꯧ ꯂꯣꯛꯄꯁꯤ ꯋꯥꯔꯤꯅꯤ ꯍꯥꯏꯔꯤꯕ ꯇꯧꯔꯤꯁꯤ ꯑꯗꯒꯤ ꯍꯦꯟꯖꯤꯟꯅ ꯆꯨꯔꯒꯅ ꯑꯃꯨꯛ ꯅꯨꯡꯉꯥꯏꯇꯕ ꯑꯗꯨꯅꯤ ꯇꯧꯔꯤꯁꯦ ꯑꯗꯨꯕꯨ ꯍꯧꯖꯤꯛꯇꯤ ꯃꯌꯥꯝꯁꯤ ꯂꯧꯁꯤ ꯑꯩꯈꯣꯏꯒꯤ ꯍꯨꯟꯅꯒꯗꯕ ꯂꯧ ꯊꯥꯕꯒꯤ ꯃꯇꯝꯅꯤꯅ ꯑꯗꯨꯝ ꯑꯗꯨꯝ ꯆꯨꯖꯁꯅꯨ ꯍꯥꯏꯅ ꯈꯜꯂꯤ ꯇꯧꯔꯤꯁꯦ ꯍꯥꯏꯗꯤ ꯏꯉꯥ ꯏꯉꯦꯟ ꯍꯥꯏꯕꯁꯤꯗꯤ ꯅꯣꯡ ꯑꯗꯨꯝ ꯆꯨꯕꯒꯤ ꯃꯇꯝꯅꯤꯕ ꯁꯤꯗꯤ ꯁꯣꯏꯕ ꯌꯥꯗ ꯗ꯭ꯔꯕ ꯃꯇꯝꯅꯤ ꯑꯗꯨꯅ ꯏꯉꯥ-ꯏꯉꯦꯗ ꯊꯕꯛ ꯊꯣꯛꯄꯁꯤ ꯐꯥꯎꯕ ꯌꯥꯝꯅ ꯀꯩꯅꯣ ꯇꯧꯋꯤ ꯍꯥꯏꯅꯔꯤꯕꯅꯤ ꯅꯨꯡꯉꯥꯏꯇꯦꯅ ꯍꯥꯏꯅꯔꯤꯕꯅꯤ ꯍꯥꯏꯗꯤ ꯂꯨꯍꯣꯡ ꯈꯣꯡꯗꯣꯡꯕ ꯇꯧꯔꯣ ꯂꯨꯍꯣꯡ ꯈꯣꯡꯗꯣꯡꯕꯒꯤꯁꯨ ꯃꯇꯝ ꯑꯣꯏꯕ ꯃꯥꯁꯤ ꯏꯉꯥ ꯏꯉꯦꯟꯁꯤ ꯑꯗꯨꯗ ꯂꯨꯍꯣꯡ ꯈꯣꯡꯗꯣꯡꯗꯕꯁꯨ ꯌꯥꯗꯕꯅꯤꯅ ꯇꯧꯔꯒ ꯑꯃꯨꯛ ꯅꯣꯡ ꯆꯨꯕ ꯇꯥꯔꯒꯗꯤ ꯑꯃꯨꯛ ꯊꯕꯛ ꯊꯣꯛꯄ ꯏꯃꯨꯡꯗꯗꯤ ꯅꯨꯡꯉꯥꯏꯇ꯭ꯔꯤꯕꯅꯤꯗꯣ ꯇꯧꯔꯤꯗꯣ ꯂꯨꯍꯣꯡꯕ ꯆꯠꯄꯒꯤꯅꯤ ꯍꯥꯏꯔꯒ ꯅꯨꯄꯤ ꯃꯈꯩꯁꯨ ꯐꯤ ꯐꯖꯕ ꯏꯜꯂꯒ ꯑꯗꯒꯤ ꯐꯖꯅ ꯀꯦꯔ ꯆꯠꯂꯒ ꯂꯩꯈꯣꯝ ꯊꯣꯛꯑꯗꯤ ꯂꯝꯕꯤꯗꯨ ꯅꯣꯡꯗꯨ ꯆꯨꯔꯗꯤ ꯄꯨꯂꯞ ꯃꯥꯡꯉꯤꯅꯤ ꯍꯥꯏꯕ ꯇꯧꯔꯤꯁꯦ ꯑꯗꯨꯅ ꯃꯁꯤ ꯃꯤ ꯃꯤꯒꯤ ꯇꯧꯔꯤ ꯇꯧꯔꯤꯕꯗꯨꯒꯤ ꯃꯈꯥ ꯄꯣꯜꯂꯤ ꯍꯥꯏ ꯇꯧꯔꯤꯁꯤ ꯑꯗꯨ ꯄ꯭ꯔꯀꯤ꯭ꯔꯤꯇꯤꯅ ꯑꯩꯈꯣꯏꯗ ꯁꯣꯏꯗꯅꯕ ꯑꯗꯨꯝ ꯇꯧꯕꯤꯔꯛꯄꯅꯤꯅ ꯑꯩꯈꯣꯏꯁꯨ ꯃꯁꯤ ꯍꯔꯥꯎ-ꯍꯔꯥꯎ ꯑꯗꯨꯝ ꯏꯟꯕ ꯇꯥꯕꯅꯤ ꯇꯧꯔꯤꯁꯤ ꯑꯗꯨꯗ ꯅꯪꯗꯤ ꯌꯨꯝꯗ ꯆꯪꯗ꯭ꯔꯤꯗꯨꯗꯤ ꯆꯥꯛ ꯏꯁꯤꯡꯗꯤ ꯀꯃꯥꯏꯅ ꯇꯧꯔꯒꯦ
ꯑꯣ ꯆꯥꯛꯄꯨꯗꯤ ꯆꯥꯔꯒ ꯊꯂꯛꯄꯅꯦ ꯑꯩꯗꯣ ꯅꯣꯡ ꯇꯥꯔꯛꯄꯗꯒꯤ ꯁꯨꯝ ꯅꯣꯡ ꯇꯥꯗ꯭ꯔꯤꯉꯩꯗ ꯂꯩꯔꯝꯕꯅꯦ ꯑꯩ ꯉꯥ ꯐꯥꯕ ꯀꯩꯀꯩ ꯌꯦꯡꯉꯝꯕ ꯑꯗꯨꯗ ꯏꯃꯥꯟꯅꯕꯅ ꯃꯔꯨꯞꯇ ꯐꯣꯟ ꯇꯧꯔꯛꯀꯦꯅ ꯉꯁꯥꯏꯗꯩ ꯈꯜꯂ ꯂꯩꯔꯝꯕꯅꯦ ꯃꯔꯨꯞꯅ ꯐꯣꯟ ꯇꯧꯔꯛꯄꯁꯤꯕꯨꯗꯤ ꯌꯥꯝ ꯐꯔꯦ ꯑꯗꯨꯒ ꯀꯩꯅꯣ ꯇꯧꯋꯦ ꯑ ꯂꯧ ꯏꯁꯤꯡ ꯍꯣꯏ ꯀꯩꯅꯣꯒꯤ ꯉꯁꯥꯏ ꯂꯧ ꯎꯕꯩ ꯍꯥꯏꯔꯒ ꯉꯁꯥꯏ ꯅꯤꯡꯁꯤꯡꯉꯛꯄ ꯑꯃ ꯂꯩꯔꯦ ꯑꯩꯅ ꯑꯉꯥꯡ ꯑꯣꯏꯔꯤꯉꯩꯗ ꯁꯤꯒꯨꯝꯕ ꯅꯣꯡ ꯆꯨꯕ ꯃꯇꯝꯁꯤꯗ ꯍꯥꯏꯗꯤ ꯑꯩꯈꯣꯏꯗꯤ ꯑꯩꯈꯣꯏ ꯂꯧꯗꯣ ꯉꯥ ꯌꯥꯝ ꯂꯩꯌꯦꯕ ꯈꯔꯁꯨ ꯆꯠꯊꯔꯒ ꯂꯩ ꯆꯤꯡꯌꯥ ꯇꯝꯌꯥꯁꯨ ꯑꯣꯏꯕ ꯍꯥꯏꯇꯥꯔꯦ ꯑꯩꯈꯣꯏ ꯂꯧꯗꯣ ꯑꯗꯨꯅ ꯑꯩꯈꯣꯏ ꯕꯥꯖꯤꯅ ꯑꯃꯨꯛ-ꯑꯃꯨꯛ ꯉꯥ ꯑꯌꯨꯛꯇꯒꯤ ꯆꯠꯂꯒ ꯂꯨ ꯀꯥꯏꯔꯨꯔꯒ ꯐꯥꯔꯛꯄꯁꯤ ꯈꯨꯗꯡ ꯈꯨꯗꯦꯡ ꯐꯥꯔꯛꯑꯦꯕ ꯑꯗꯨꯒꯤ ꯅꯨꯡꯉꯥꯏꯕꯗꯨꯗꯤ ꯀꯩꯅꯣ ꯑꯩꯅ ꯑꯉꯥꯡ ꯑꯣꯏꯔꯤꯉꯩꯗ ꯍꯦꯛꯇ ꯊꯔꯥꯏ ꯀꯣꯛꯄꯤꯒ ꯐꯥꯕ ꯆꯥꯕ ꯑꯗꯒꯤ ꯑꯥ ꯂꯧ ꯂꯨ ꯊꯣꯡꯕ ꯀꯥꯏꯕ ꯆꯠꯄꯀꯥꯟꯗꯒ ꯑꯩꯅ ꯍꯔꯥꯎꯕ ꯑꯁ ꯑꯗꯨꯏ ꯃꯇꯝꯗꯨꯗꯤ ꯌꯥꯝ ꯅꯨꯡꯉꯥꯏꯕꯅꯦ ꯑꯗꯣ ꯍꯧꯖꯤꯛꯇꯤ ꯑꯃꯨꯛ ꯑꯩꯈꯣꯏꯗꯤ ꯂꯧꯗꯨ ꯃꯤꯅ ꯎꯈꯔꯦꯅꯦ ꯍꯣꯏ ꯂꯧꯁꯥꯏ ꯑꯣꯏꯅ ꯑꯩꯈꯣꯏꯅ ꯆꯥꯕ ꯍꯥꯏꯗꯨ ꯇꯧꯔꯦ ꯑꯗꯨꯅ ꯉꯥꯒꯨꯝꯕꯁꯤꯗꯤ ꯄꯥꯛ ꯆꯥꯗ꯭ꯔꯦ ꯍꯣꯏ ꯃꯣꯏ ꯂꯧ ꯎꯕ ꯀꯥꯡꯕꯨꯗꯨꯅꯕꯨꯗꯤ ꯅꯣꯡ ꯐꯥꯗꯣꯛꯄꯗꯤ ꯑꯈꯣꯏ ꯃꯥꯈꯣꯏꯗ ꯑꯗꯨꯝ ꯄꯤꯔꯛꯑꯦ ꯍꯥꯏꯗꯤ ꯅꯣꯏ ꯆꯥꯖꯧ ꯈꯣꯠꯂꯨꯒ ꯍꯥꯏꯔꯒ ꯑꯗꯨꯁꯨ ꯃꯣꯏꯗꯤ ꯂꯦꯝ ꯄꯥꯟꯗ ꯂꯩꯔꯀꯥꯟꯗꯨ ꯅꯠꯇ꯭ꯔꯗꯤ ꯃꯣꯏꯁꯨ ꯄꯤꯔꯛ ꯉꯝꯗꯦ ꯍꯥꯏꯗꯤ ꯍꯣꯏ ꯉꯥꯗꯨꯕꯨꯗꯤ ꯑꯗꯨꯝ ꯂꯩꯕꯅꯦꯕꯗꯤ ꯂꯧꯗꯣ ꯑꯗꯣ ꯃꯔꯛ ꯃꯔꯛꯇꯗꯤ ꯄꯤꯔꯛꯑꯦ ꯍꯥꯏꯇꯥꯔꯦ ꯑꯗꯨꯝ ꯂꯧꯒꯤ ꯉꯥ ꯍꯥꯏꯗ ꯍꯧꯖꯤꯛ ꯍꯥꯎꯋꯤꯗꯅꯀꯣ ꯂꯧꯒꯤ ꯉꯥꯁꯦ ꯑꯗꯨꯝ ꯉꯥꯅꯝ ꯇꯣꯞꯄ ꯑꯣꯏꯒꯦꯔꯥ ꯀꯔꯤ ꯑꯣꯏꯒꯦꯔꯥ ꯑꯗ ꯉꯥꯖꯣꯡ ꯆꯐꯨ ꯀꯥꯏꯅ ꯌꯥꯝ ꯇꯧꯔꯒ ꯂꯩꯕꯅꯦ ꯃꯣꯏꯗꯤ ꯑꯗꯒꯤ ꯂꯥꯡ ꯊꯥꯕ ꯈꯣꯠꯄ ꯌꯥꯝꯅ ꯎꯀꯥꯕꯤꯒꯨꯝꯕ ꯌꯥꯝ ꯐꯥꯕꯅꯦ ꯑꯩꯈꯣꯏ ꯂꯧꯗꯣ ꯅꯣꯏꯗꯤ ꯂꯧ ꯀꯃꯥꯏꯅ ꯇꯧꯔꯤꯒꯦ ꯍꯧꯖꯤꯛꯀꯥꯟꯕꯨ ꯂꯧ ꯑꯗꯨꯝ ꯃꯤꯅ ꯎꯕ꯭ꯔꯥ ꯅꯇ꯭ꯔꯒ ꯒ ꯅꯣꯏꯅ ꯎꯕ꯭ꯔꯣ ꯀꯃꯥꯏ ꯇꯧꯒꯦ
ꯑꯩꯈꯣꯏꯒꯤꯁꯤ ꯂꯧꯁꯨ ꯑꯩꯈꯣꯏꯒꯤ ꯁꯤꯁꯨ ꯂꯧꯁꯤ ꯃꯤꯅ ꯑꯣꯏꯔꯤ ꯇꯧꯔꯤꯁꯦ ꯍꯥꯏꯗꯤ ꯑꯩꯈꯣꯏꯒꯤ ꯏꯃꯥ ꯍꯣꯏ ꯑꯩꯁꯨ ꯑꯁꯥꯒꯤ ꯑꯇꯣꯞꯄ ꯀꯔꯕꯥꯔ ꯇꯧꯔꯒ ꯂꯩꯖꯕꯅꯤꯅ ꯂꯧꯗꯨ ꯌꯦꯡꯁꯤꯟꯕ ꯉꯝꯗꯦ ꯑꯗꯒꯤ ꯑꯩꯈꯣꯏꯅꯁꯨ ꯇꯧꯕ ꯉꯝꯗꯕ ꯅꯤꯅ ꯃꯤꯉꯣꯟꯗ ꯑꯗꯨꯃꯥꯏꯅ ꯑꯩꯈꯣꯏ ꯏꯁꯨ ꯂꯧꯁꯥꯟ ꯁꯥꯜꯂꯒ ꯑꯩꯈꯣꯏꯒꯤ ꯑꯗꯨꯃꯥꯏꯅ ꯑꯣꯏꯅ ꯆꯥꯔꯒ ꯂꯩꯕꯅꯤ ꯇꯧꯔꯤꯁꯦ ꯑꯩꯈꯣꯏꯒꯤꯗꯤ ꯂꯧꯁꯨ ꯌꯥꯝꯕ ꯅꯠꯇꯦꯗ ꯀꯩꯁꯨ ꯂꯧꯗꯨ ꯈꯔ ꯈꯛꯇꯅꯤ ꯑꯗꯨꯝ ꯎꯔꯤꯁꯦ ꯑꯗꯨꯗ ꯑꯩꯈꯣꯏꯅ ꯉꯝꯕ ꯄꯣꯠ ꯍꯥꯏꯗꯤ ꯑꯩꯈꯣꯏꯒꯤ ꯁꯤꯟꯐꯝ ꯍꯥꯏꯕꯗꯨ ꯑꯣꯏꯗ꯭ꯔꯦꯕ ꯑꯣꯏꯗ꯭ꯔꯕꯅꯤꯅ ꯑꯗꯨꯝ ꯃꯤꯉꯣꯟꯗ ꯑꯗꯨꯃꯥꯏꯅ ꯇꯧꯔꯒ ꯃꯤꯉꯣꯟꯗ ꯎꯍꯟꯕꯅꯤ ꯇꯧꯔꯤꯁꯦ ꯑꯩꯈꯣꯏꯒꯤ ꯂꯧꯗꯤ ꯑꯗꯨꯃꯥꯏꯅ ꯀꯩꯅꯣ ꯇꯧꯋꯤ ꯍꯥꯏꯗꯤ ꯀꯥ ꯍꯦꯟꯅ ꯉꯥ ꯆꯪꯕ ꯈꯣꯠꯄ ꯑꯗꯨꯝꯕꯗꯤ ꯇꯧꯗꯦ ꯇꯧꯔꯤꯁꯦ ꯑꯗꯨꯕꯨ ꯊꯔꯣꯏꯕꯨꯗꯤ ꯌꯥꯝꯅ ꯂꯩ ꯍꯥꯏ ꯂꯧꯗꯣ ꯍꯌꯦꯡ ꯊꯔꯣꯏ ꯃꯇꯝꯁꯤꯗ ꯊꯔꯣꯏ ꯑꯍꯥꯎ ꯑꯍꯥꯎꯕꯗꯤ ꯌꯥꯝꯅ ꯐꯪꯉꯤ ꯍꯥꯏ ꯑꯗꯨꯅ ꯑꯃꯨꯛ ꯑꯃꯨꯛ ꯑꯩꯈꯣꯏꯒꯤ ꯂꯧ ꯎꯕ ꯃꯥ ꯑꯃꯗꯨꯅ ꯑꯩꯈꯣꯏꯗ ꯄꯤꯔꯛꯏ ꯇꯧꯔꯤꯁꯦ ꯑꯗꯨꯅꯤꯅꯦ ꯂ ꯂꯧꯒꯤ ꯉꯥꯁꯤ ꯌꯥꯝꯅ ꯍꯥꯎꯕꯅꯤ ꯇꯧꯔꯤꯁꯤ ꯏꯁꯥꯒꯤ ꯂꯣꯛꯆ ꯏꯁꯥꯒꯤ ꯂꯧꯗꯒꯤ ꯐꯥꯕꯒꯤ ꯉꯥꯒ ꯍꯥꯏꯕꯁꯤ ꯑꯩꯈꯣꯏꯒꯤ ꯆꯥꯕꯗ ꯃꯍꯥꯎꯁꯨ ꯂꯩꯔꯒꯀꯣ ꯑꯗꯒꯤ ꯕꯤꯠꯁꯨ ꯌꯥꯝꯅ ꯂꯩꯕ ꯑꯣꯏꯕꯅꯦ ꯇꯧꯔꯤꯁꯦ ꯍꯥꯏꯗꯤ ꯅꯨꯡꯉꯥꯏꯕ ꯑꯃ ꯑꯣꯏꯖꯩꯗꯅ ꯏꯁꯥꯒꯤ ꯂꯧꯗꯒꯤ ꯄꯨꯔꯛꯄ ꯉꯥꯅꯤ ꯒ ꯍꯥꯏꯔꯒ ꯑꯗꯨꯃꯥꯏꯅ ꯑꯗꯨ ꯑꯩꯈꯣꯏꯅ ꯀꯩꯊꯦꯜꯗꯒꯤ ꯂꯩꯔꯨꯕꯁꯤꯡꯁꯤꯗꯤ ꯃꯣꯏꯅ ꯍꯥꯏꯗꯤ ꯂꯧꯒꯤ ꯉꯥꯅꯤ ꯍꯥꯏꯔꯒ ꯑꯗꯨꯃꯥꯏꯅ ꯌꯣꯟꯕ ꯑꯣꯏꯇꯥꯔꯒꯁꯨ ꯑꯩꯈꯣꯏꯅ ꯎꯔꯨꯕ ꯈꯪꯉꯨꯕ ꯅꯠꯇꯕꯅꯤꯅ ꯆꯨꯝꯃꯤꯕꯥ ꯆꯨꯝꯗꯕ꯭ꯔꯥ ꯍꯥꯏꯗꯣ ꯈꯪꯗꯕꯅꯤꯅ ꯆꯥꯕꯁꯤ ꯀꯥ ꯍꯦꯟꯅ ꯐꯪꯈꯤꯗ꯭ꯔꯦ ꯑꯗꯣ ꯍꯧꯖꯤꯛꯇꯤ ꯑꯩꯈꯣꯏꯗꯤ ꯑꯗꯨꯅ ꯅꯣꯏꯒꯤꯁꯨ ꯑꯗꯨꯃꯥꯏꯅ ꯃꯔꯛ ꯃꯔꯛ ꯄꯤꯔꯛꯏ ꯍꯥꯏꯔꯤꯗꯨꯁꯨ ꯌꯥꯝꯅ ꯐꯩꯅꯦ ꯇꯧꯔꯤꯁꯦ ꯍꯣꯏꯅꯦ ꯑꯩꯈꯣꯏꯅ ꯇꯧꯕ ꯉꯝꯗꯦ ꯠꯇ꯭ꯔꯕꯅꯤꯅ ꯑꯗꯨꯝ ꯃꯤꯉꯣꯟꯗ ꯑꯗꯨꯃꯥꯏꯅ ꯇꯧꯍꯟꯕ ꯇꯥꯕꯅꯤ
ꯑꯗꯨꯗꯣ ꯃꯃꯥꯡ ꯆꯍꯤꯕꯨꯗꯤ ꯉꯥꯀꯤꯆꯧꯒꯥꯛꯇꯨ ꯌꯥꯝ ꯆꯪꯉꯦꯅ ꯂꯨ ꯆꯪꯉꯦꯗ ꯑꯗꯨꯝ ꯐꯖꯅ ꯄꯤꯔꯛꯑꯦ ꯑꯗꯣ ꯍꯟꯗꯛ ꯆꯍꯤ ꯑꯩꯗꯤ ꯉꯥꯀꯀꯤꯆꯧꯒꯨꯝꯕꯗꯣꯇ ꯂꯩꯕ ꯂꯩꯇ꯭ꯔꯥ ꯈꯪꯗꯦ ꯉꯥꯀꯤꯆꯧꯗꯣ ꯑꯩꯗꯤ ꯌꯥꯝ ꯍꯥꯎꯕꯅꯦ ꯑꯗꯨꯝ ꯉꯧꯔ ꯉꯧꯔ ꯆꯥꯕꯗꯨꯀꯣ ꯉꯥꯀꯤꯆꯧ ꯑꯩ ꯍꯧꯖꯤꯛꯀꯥꯟꯗꯤ ꯑꯃꯨꯛ ꯄꯥꯛꯁꯨ ꯐꯪꯅꯗ꯭ꯔꯦꯗꯅꯀꯣ ꯑꯗꯣ ꯅꯣꯏꯒꯤ ꯂꯧꯗꯨ ꯅꯍꯥꯟ ꯑꯃꯨꯛ ꯑꯩꯈꯣꯏꯅ ꯆꯠꯂꯨꯕꯗꯨ ꯀꯩꯅꯣꯗꯗꯤ ꯇꯨꯔꯦꯟ ꯃꯌꯥꯗꯗꯤ ꯑꯣꯏꯕꯅꯦ ꯌꯥꯝ ꯅꯨꯡꯉꯥꯏꯅꯗꯤ ꯂꯩꯕꯅꯦ ꯇꯨꯔꯦꯟ ꯃꯌꯥꯒꯤ ꯉꯥꯁꯨ ꯐꯖꯅ ꯐꯥꯔꯝꯗꯧ ꯃꯥꯜꯂꯤ ꯅꯣꯏ ꯑꯗꯨ꯭ꯋꯥꯏ ꯂꯩ ꯃꯈꯩꯗꯗꯤꯀꯣ ꯏꯪꯈꯣꯜꯁꯨ ꯀꯣꯏꯅꯕ ꯎꯏ ꯌꯥꯝ ꯅꯨꯡꯉꯥꯏꯗꯧ ꯃꯥꯜꯂꯦ ꯅꯣꯏ ꯂꯧꯗꯨ ꯁꯪꯒ ꯁꯥꯔꯒ ꯑꯗꯒꯤ ꯎꯍꯩ ꯋꯥꯍꯩꯅ ꯃꯔꯣꯜ ꯑꯃ ꯄꯥꯜꯂꯤꯕ ꯌꯥꯝ ꯅꯨꯡꯉꯥꯏꯕ ꯃꯐꯝꯅꯦꯅ ꯈꯟꯕꯗꯀꯣ ꯑꯗꯨꯝ ꯌꯨꯝꯗ ꯂꯩꯇ꯭ꯔꯒꯁꯨ ꯑꯗꯨꯋꯥꯏ ꯁꯪꯗꯨꯗ ꯂꯩꯕꯗꯨꯗ ꯌꯥꯝ ꯅꯨꯡꯉꯥꯏꯕ ꯃꯐꯝ ꯑꯃ ꯑꯣꯏꯅꯅꯦꯅ ꯈꯜꯂꯤ ꯑ ꯑꯃꯨꯛ ꯆꯠꯇ꯭ꯔꯕꯅꯣ ꯑꯩꯗꯤ ꯀꯃꯥꯏꯅ ꯇꯧꯒꯦ
ꯑꯗꯨꯒ ꯑꯩꯈꯣꯏꯒꯤ ꯂꯧ ꯄꯥꯟꯅꯔꯒ ꯂꯩꯕ ꯃꯣꯏꯗꯤ ꯑꯗꯨꯝ ꯏꯟꯖꯥꯡ ꯅꯥꯄꯤ ꯊꯥꯕꯅꯤꯅ ꯏꯁꯤꯡ ꯆꯥꯏꯕ
ꯑꯣ ꯍꯣꯏ ꯑꯗꯨ ꯐꯔꯦ ꯃꯇꯨꯡꯗ ꯑꯃꯨꯛ ꯇꯧꯔꯛꯑꯒꯦꯀꯣ ꯉꯁꯤꯒꯤꯗꯤ ꯁ꯭ꯋꯥꯏꯗ ꯊꯝꯃꯒꯦ ꯑꯩ ꯊꯕꯛ ꯑꯃ ꯆꯠꯇꯧꯕ ꯂꯩꯌꯦꯕꯀꯣ ꯍꯜꯂꯣ